ꯂꯣ
ꯍꯜꯂꯣ ꯇꯥꯏꯌꯦ ꯇꯥꯏꯌꯦ ꯇꯥꯕ꯭ꯔꯣ
ꯇꯥꯔꯦ-ꯇꯥꯔꯦ
ꯎꯨꯝ
ꯎꯨꯝ ꯉꯁꯤꯗꯤ ꯆꯥꯛ ꯆꯥꯔꯕꯣ
ꯆꯥꯔꯦꯗ
ꯎꯨꯝ ꯊꯦꯡꯗꯤ ꯊꯦꯡ ꯆꯥꯔꯦ ꯑꯩꯁꯨ
ꯑꯣ
ꯇꯧꯔꯒꯦ
ꯑꯥ ꯑꯌꯨꯛꯇꯤ ꯑꯩꯈꯣꯏꯗꯤ ꯍꯧꯗꯦꯗ ꯀꯩꯅꯣ ꯑꯂꯨꯒ ꯀꯩꯅꯣ ꯍꯋꯥꯏ ꯉꯧꯕꯀꯣ
ꯑꯣ
ꯕꯤꯟꯁꯇꯣ
ꯎꯨꯝ ꯎꯨꯝ
ꯎꯨꯝ
ꯑꯗꯨꯁꯨ ꯑꯗꯨꯝ ꯍꯥꯎꯗꯤ ꯍꯥꯎꯕꯅꯤꯗ ꯆꯝꯐꯨꯠ ꯀꯨꯝꯕ ꯑꯃꯨꯒ ꯆꯥꯔꯒ ꯍꯥꯎꯅꯤ
ꯍꯣꯏ ꯅꯣꯏꯗꯤ ꯀꯔꯤ ꯃꯊꯦꯜ ꯇꯧꯔꯦ
ꯑꯩꯈꯣꯏꯒꯤꯗꯤ ꯍꯋꯥꯏ ꯅꯦ ꯑꯗꯨꯒ ꯃꯣꯔꯣꯛ ꯃꯦꯠꯄ ꯑꯝꯒ ꯇꯧꯔꯦ
ꯑꯣ ꯍꯥꯎꯅꯤ ꯍꯥꯎꯅꯤ
ꯁꯤ ꯑꯗꯨꯝ ꯆꯥꯔꯦ ꯑꯗꯨꯗꯗꯤ ꯁꯥꯗꯦ ꯍꯧꯖꯤꯛ
ꯍꯧꯖꯤꯛꯁꯤ ꯋꯦꯗꯔꯁꯤ ꯀ꯭ꯂꯥꯎꯗꯤ ꯇꯧꯔ ꯂꯩ ꯅꯣꯡꯆꯨ ꯅꯦ ꯍꯥꯏꯌꯦ
ꯑꯗꯨꯗꯤ ꯐꯩꯅꯦ
ꯑꯥ
ꯁꯤꯗꯗꯤ ꯌꯥꯝ ꯁꯥꯏꯅꯦ
ꯅꯨꯡꯁꯥ ꯊꯣꯛꯄ꯭ꯔꯣ ꯐꯖꯅ
ꯑꯁ ꯅꯨꯡꯁꯥ ꯌꯥꯝ ꯊꯤꯅ ꯊꯣꯛꯑꯦ
ꯑꯁ ꯅꯨꯡꯉꯥꯏꯅꯤꯍꯦ ꯑꯍꯍꯍꯍ ꯁꯤꯗꯗꯤ ꯌꯥꯗ꯭ꯔꯦꯅꯦ ꯉꯁꯥꯏ ꯅꯣꯡ ꯇꯥꯔ ꯂꯩꯕ ꯍꯧꯖꯤꯛꯀꯤ ꯅꯣꯡꯗꯤ ꯇꯥꯗ꯭ꯔꯦ ꯑꯗꯨꯕꯨ ꯋꯦꯗꯔꯗꯤ ꯅꯣꯡ ꯇꯥꯒꯗꯧꯕꯒꯤ ꯇꯥꯏꯞꯇ ꯀꯣ ꯃꯝꯃ ꯂꯩ
ꯑꯗꯨꯅ ꯍꯦꯟꯅ ꯄꯥꯝꯃꯤꯅꯦ ꯁꯤꯗ
ꯎꯝ
ꯌꯥꯝ ꯁꯥꯕꯒꯤꯀꯣ
ꯏꯪꯕꯒꯤ ꯏꯁꯤꯡ ꯐꯨꯠꯂ ꯂꯩꯕꯅꯤ ꯏꯔꯨꯁꯦꯅ
ꯑꯣ ꯑꯁ ꯑꯗꯨ ꯁꯤꯗꯅ ꯑꯃꯨꯛ ꯁꯥꯃꯟꯕꯒꯤ ꯀꯩꯅꯣ ꯇꯧꯋꯦ ꯏꯁꯤꯡ ꯑꯏꯪꯕꯅ ꯏꯔꯨꯔꯦ
ꯑꯟꯏꯟꯇꯦꯜꯂꯤꯖꯦꯕꯜ
ꯀꯩꯝ ꯆꯠꯊꯣꯛꯇ꯭ꯔꯦ
ꯉꯁꯤ ꯊꯕꯛ ꯆꯠꯇ꯭ꯔꯦ
ꯑꯝ
ꯅꯪꯗꯦ ꯊꯕꯛ ꯆꯠꯄ꯭ꯔꯣ
ꯀꯩꯅꯣ ꯑꯝ ꯊꯣꯛꯄꯗꯤ ꯊꯣꯛꯎꯏ ꯑꯗꯨꯒ ꯂꯨꯞ ꯉꯟꯅ ꯈꯜꯂꯦꯅ
ꯀꯪꯇꯦ
ꯌꯨꯝꯗꯗꯤ ꯄꯥꯛ ꯄꯥꯛ ꯊꯣꯛꯂꯛꯇꯕ꯭ꯔꯣ
ꯑꯩꯁꯦ ꯂꯥꯁ ꯁꯤꯔ ꯆꯪꯈꯤꯕꯅꯦꯕꯀꯣ ꯐꯪꯗꯔꯤꯗ ꯂꯣꯡ ꯆꯪꯈꯤꯕ ꯑꯗꯨꯝ ꯔꯥꯁ ꯗ ꯆꯪꯈꯤꯕꯅꯦ ꯑꯗꯣ ꯑꯦꯄ꯭ꯔꯤꯜꯗ ꯆꯪꯕꯅꯦ ꯑꯗꯣ ꯑꯦꯄ꯭ꯔꯤꯜꯗ ꯆꯍꯤ ꯑꯃꯗꯤ ꯐꯥꯔꯦ ꯍꯧꯖꯤꯛ ꯗꯤꯁꯦꯝ ꯇꯦꯝꯕꯥꯎ ꯇꯣꯕꯔꯗ ꯌꯨꯝ ꯊꯣꯛꯁꯤꯔꯥꯅ ꯍꯥꯏꯅ ꯈꯟꯕ ꯉꯥꯛꯇ
ꯑꯣ ꯐꯥꯏꯅꯦ ꯑꯃꯨ ꯑꯃꯨꯛ ꯊꯣꯛꯄ ꯌꯥꯏ ꯌꯨꯝꯗꯗꯤ ꯀꯅꯥ ꯀꯅꯥ ꯂꯩꯅꯣ
ꯑꯩ ꯌꯨꯝꯗꯗꯤ ꯂ ꯂꯣꯏ ꯂꯩ ꯏꯃꯥꯅꯦ ꯑꯩꯒꯤ ꯏꯆꯟꯟꯅꯨꯄꯤꯅꯦ ꯑꯗꯨꯒ ꯏꯅꯥꯎ ꯄꯥꯝꯃ ꯂꯩ ꯎꯝ
ꯀꯩꯅꯣꯗꯗꯤ ꯑꯗꯨꯝ ꯂꯤꯇꯥꯟꯗ ꯑꯣꯏꯗꯣꯏꯔꯥ ꯀꯩꯅꯣꯗ
ꯑ ꯏ ꯐꯜ ꯂꯩꯗ ꯐꯜꯗ
ꯝꯁꯇ ꯑꯣꯏꯅꯀꯣ
ꯍꯣꯏ ꯍꯣꯏ
ꯎ ꯑꯩꯣꯏ ꯇꯥꯥꯟ ꯅꯪꯅ ꯈꯨꯟ ꯀꯩꯅꯣ ꯑꯣꯏꯅ ꯂꯩꯕꯀꯣ ꯄꯨꯂꯞ ꯍꯅ
ꯍꯣꯏ ꯂꯤꯇꯥꯟꯗ ꯈꯨꯟ ꯑꯣꯏꯅꯀꯣ
ꯎꯝ ꯃꯛꯃꯛꯇꯤ ꯆꯠꯇ꯭ꯔꯣꯕ ꯑꯗꯨꯗꯤ
ꯑꯁ ꯍꯧꯖꯤꯛꯇꯤ ꯆꯠꯄꯗꯤ ꯅꯨꯡꯉꯥꯏꯇꯦ ꯇ꯭ꯔꯦꯦꯟ ꯂꯝꯕꯤꯗꯣ ꯎꯝ ꯑ ꯂꯩꯕꯁꯨ ꯌꯥꯗ꯭ꯔꯕꯀꯣ ꯍꯧꯖꯤꯛꯇꯤꯀꯣ ꯃꯇꯝꯁꯦ
ꯃꯇꯝ ꯐꯪꯕ ꯀꯅ ꯆꯠꯄ ꯇꯥꯕꯅꯤ ꯉꯔꯥꯡ ꯕꯣꯜ ꯕꯣꯜꯗꯤ ꯀꯃꯥꯏꯅ ꯇꯧ ꯈꯔ ꯌꯦꯡ ꯌꯦ ꯃꯅ ꯇꯧꯥ
ꯑꯧ ꯉꯔꯥꯡꯗꯤ ꯌꯦꯡꯉꯤꯗ
ꯎꯝ ꯑꯗꯨꯅꯦ
ꯉꯔꯥꯡꯗꯤ ꯑꯁ ꯔꯣꯅꯥꯜꯗꯣ ꯌꯥꯗ꯭ꯔꯦꯗ ꯁꯜꯂꯛꯑꯦꯗ
ꯃꯅ ꯀ ꯍꯔꯣꯝꯅꯤꯅꯀꯣ
ꯍ ꯍ ꯐꯇꯤ ꯋꯥꯟ ꯁꯔꯦꯅꯦ ꯃꯥ ꯀꯣ ꯑꯗ ꯃꯥꯒꯤ ꯄꯔꯐꯣꯔꯃꯦꯟꯁꯁꯦ ꯈꯤꯇꯪ ꯐꯖꯔ
ꯎꯝ ꯎꯝ ꯃꯩ ꯃꯩ ꯃꯇꯝꯅꯤꯀꯣ
ꯎꯝ ꯔꯣꯅꯥꯜꯗꯣ ꯃꯣꯏ ꯄꯣꯇꯨꯒꯜꯁꯤ ꯔꯥꯎꯅꯣ ꯁꯤꯛꯁꯇꯤꯟꯁꯤ ꯀꯥꯒꯣꯏꯗ꯭ꯔꯥ ꯀꯥꯔꯣꯏꯗ꯭ꯔꯥꯕꯣ ꯍꯥꯏꯕ ꯉꯝꯗꯦꯅꯤ ꯃꯔꯔꯥꯡꯔꯥꯡꯒꯤ ꯄꯔꯐꯣꯔꯃꯦꯟꯁ ꯁꯨ ꯌꯦꯡꯂꯡꯉꯗꯦ ꯍꯥꯏꯕ ꯉꯝꯗꯦꯅꯦ ꯃꯣꯏꯁꯦ
ꯑꯩꯣꯏꯅꯦ ꯉꯔꯥꯡꯒꯤꯗꯣ ꯀꯩꯅꯣꯗꯣ ꯑꯗꯨꯝ ꯇꯤꯝ ꯑꯣꯄꯣꯅꯦꯟꯗꯣ ꯌꯥꯝꯅ ꯀꯩꯅꯣ ꯅꯠꯇꯦꯕꯀꯣ
ꯍꯣꯏ ꯀꯣꯂꯣꯝꯕꯤꯌꯥꯁꯨ ꯑꯃꯛꯕꯅꯦ ꯍꯥꯏꯩꯌꯦꯕ
ꯍꯣꯏ ꯍꯩꯌꯦ ꯍꯩꯌꯦ ꯎꯝ ꯑꯗꯨ ꯌꯦꯡꯕ ꯇꯥꯕꯅꯤꯅꯦ ꯅꯦꯛꯁ ꯃꯦꯠꯁꯇꯥꯀꯣ ꯑꯗꯨꯒ
ꯂꯥꯏꯔꯤꯛ ꯄꯥꯔꯤꯕ꯭ꯔꯣ ꯑꯦꯛꯖꯥꯝ ꯒꯨꯝꯕꯒꯤ
ꯂꯥꯏꯔꯤꯛ ꯎꯝ ꯎꯄꯥꯏ ꯃꯇꯝ ꯀꯩꯅꯣ ꯇꯧꯕ ꯃꯇꯝꯗ ꯑꯗꯨꯝ ꯄꯥꯏꯌꯦ ꯑꯗꯨꯒ ꯔꯤꯖꯅꯤꯡꯒꯨꯝꯕ ꯈꯔ ꯍꯣꯠꯄ ꯑꯗꯨꯒ
ꯑꯦꯛꯖꯥꯝ ꯑꯩꯁꯨ ꯑꯗꯨꯝ ꯄꯥꯔꯤꯕꯅꯤ ꯑꯩꯁꯨ
ꯎꯝ ꯀꯩꯅꯣꯒꯨꯝꯕꯗꯤ ꯌꯥꯎꯗ꯭ꯔꯣ ꯇꯦꯁ ꯁꯦꯔꯤꯁꯀꯨꯝꯕ ꯃꯣꯛ ꯇꯦꯁꯀꯨꯝꯕ
ꯁꯤꯗ ꯌꯥ ꯃꯣꯛꯇꯦꯁ ꯀꯨꯝꯕꯗꯤ ꯇꯧꯗꯦꯗꯥ ꯃꯔꯛ ꯃꯔꯛꯇꯀꯣ
ꯍꯣꯏ ꯏꯁꯥꯅ ꯇꯧꯖꯕꯀꯣ
ꯅꯪ ꯃꯣꯛꯇꯦꯁ ꯇꯧꯕ꯭ꯔꯣ
ꯃꯣꯛꯇꯦꯁ ꯑꯩ ꯍꯨꯖꯤꯛ ꯍꯨꯖꯤꯛ ꯃꯛꯇꯤ ꯇꯧꯗꯦ ꯑꯗꯨ ꯍꯣꯏ ꯏꯁꯥꯅ ꯇꯧꯖꯕꯗꯣ
ꯑꯣ ꯇꯦꯛꯁ ꯇꯦꯛꯁꯕꯨꯛꯇꯨ ꯅꯪ ꯇꯦꯛꯁꯕꯨꯛꯇꯤ ꯂꯩꯕ꯭ꯔꯥ ꯇꯦꯛꯁ ꯄꯨꯛ ꯑꯦꯞꯇꯣ
ꯇꯦꯛꯁꯕꯨꯛ ꯑꯦꯞ ꯑꯥ ꯂꯩꯌꯦ ꯑꯗꯨꯁꯨ ꯑꯗꯨꯝ ꯌꯥꯏ ꯑꯗꯀꯣ
ꯍꯣꯏ ꯑꯗꯨꯗꯤ ꯑꯗꯨꯝ ꯇꯧꯋꯤꯗ ꯑꯩꯁꯨ
ꯎꯝ ꯑꯗꯒꯤ ꯑꯣꯐꯂꯥꯏꯟ ꯑꯣꯏꯅꯗꯤ ꯇꯧꯗ꯭ꯔꯦꯗꯅ ꯍꯧꯖꯤꯛ ꯍꯥꯏꯕꯗꯤ
ꯑꯗꯣ ꯑꯩꯅ ꯄꯥꯛ ꯇꯧꯗꯦꯅꯦ ꯍꯥꯏꯕꯗꯤ ꯑꯩꯗꯤ ꯍꯧꯖꯤꯛ ꯍꯧꯖꯤꯛꯀꯤꯕꯨꯗꯤ ꯇꯧꯒꯔ꯭ꯦ ꯑꯗꯨꯕꯨ ꯍꯟꯗꯗꯤ ꯇꯧꯔꯝꯗꯣꯏ ꯑꯩꯗꯤ ꯀꯟꯁꯦꯞ ꯇꯨ ꯈꯪꯗꯕꯅꯤꯅꯀꯣ ꯕ꯭ꯂꯥꯏꯟꯗ ꯇꯧꯅꯤꯡꯕꯁꯨ ꯅꯨꯡꯉꯥꯏ ꯇꯕ
ꯎꯝ ꯆꯨꯝꯃꯦ ꯆꯨꯝꯃꯦ ꯑꯗꯨꯕꯨꯗꯤ
ꯎꯝ ꯀꯟꯁꯦꯞꯇꯨ ꯐꯖꯅ ꯈꯪꯗꯔ꯭ꯦ ꯀꯟꯁꯦꯞꯇꯨ ꯐꯖꯅ ꯈꯪꯗꯔ꯭ꯦ ꯗꯨꯀꯥꯟꯗ ꯑꯩꯒꯤ ꯏꯁꯄꯤꯠꯇꯨ ꯑꯗꯨꯒ ꯀ꯭ꯌꯨꯔꯤꯁꯤꯗꯨ ꯌꯦꯡꯕꯒꯤ ꯋꯥꯅꯤ
ꯃꯥꯅꯦ ꯃꯥꯅꯦ ꯑꯗꯨ ꯈꯪꯗ꯭ꯔꯤꯉꯩꯗꯨꯁꯨ ꯃꯆꯦꯠ ꯃꯆꯦꯠ ꯍꯥꯟꯅ ꯑꯩꯈꯣꯏꯒꯤ ꯑꯔꯣꯏꯕ ꯄꯣꯔꯁꯟ ꯀꯩꯗꯣ ꯑꯗꯨꯗꯤ
ꯑꯗꯨꯅꯦ ꯑꯗꯨ ꯈꯪꯗꯦꯕꯣ ꯑꯗꯨ ꯀꯟꯁꯦꯞ ꯈꯪꯗꯅ ꯕ꯭ꯂꯥꯏꯟ ꯁꯣꯠꯇ ꯇꯧꯕꯗꯨꯗꯤ
ꯃꯥꯅꯦ ꯑꯗꯨꯗꯤ ꯀꯥꯟꯅꯕ ꯋꯥꯠꯂꯤꯅꯅꯕ
ꯈꯪꯈ꯭ꯔꯕꯒꯤ ꯃꯇꯨꯡꯗ ꯇꯧꯔꯅꯤ ꯑꯗꯨ ꯅꯪ ꯏꯁ꯭ꯄꯤꯠꯁꯨ ꯎꯠꯊꯔꯛꯒꯅꯤ ꯏꯔꯤꯁꯤꯔꯤꯁꯤ ꯂꯩꯔꯛꯀꯅꯦ ꯌꯥꯝꯅ ꯇ꯭ꯔꯥ
ꯃꯥꯅꯦ ꯑꯗꯨꯝ ꯃꯥꯗꯤ ꯇꯧꯔꯤ ꯈꯨꯗꯤꯡꯒꯤ ꯏꯁꯄꯤꯠꯀ ꯑꯦꯀꯨꯔꯦꯁꯤꯒ ꯍꯦꯟꯗꯣꯏꯅꯤꯅꯀꯣ
ꯄ꯭ꯔꯤꯂꯤꯌꯝꯁ ꯂꯦꯕꯦꯜꯒꯤꯗꯤ ꯀꯣꯏꯁꯟ ꯑꯅꯝꯕꯗꯤ ꯈꯣꯠꯄ ꯍꯥꯏꯔ
ꯍꯣꯏ ꯄ꯭ꯔꯤꯝ ꯄ꯭ꯔꯤꯂꯤꯝꯁ ꯂꯦꯚꯦꯜꯒꯤꯗꯤ ꯑꯗꯨꯝ ꯑꯗꯨꯝ ꯉꯝꯕꯅꯦ ꯑꯗꯨꯒ ꯃꯦꯟꯁꯀꯤ ꯌꯧꯔꯛ
ꯍꯣꯏ ꯍꯣꯏ ꯃꯦꯟꯁꯇꯨꯁꯤ ꯈꯤꯇꯪ ꯇꯣꯥꯟꯀꯟꯁꯦ ꯇꯣꯉꯥꯟꯕ ꯑꯃꯨ ꯀꯃ ꯑꯣꯏꯁꯤ ꯐ꯭ꯔꯤꯗꯤꯁꯇꯒꯤ ꯑꯗꯨ ꯑꯗꯣ ꯃꯦꯟꯁꯀꯤꯗꯤ ꯃꯦꯟꯁꯀꯤꯗꯤ ꯃꯇꯝ ꯂꯥꯛ ꯀꯥꯟꯗ ꯇꯧꯁꯦꯅ ꯑꯩ ꯇꯧꯗ꯭ꯔꯕꯅꯦ ꯐꯤꯝꯁꯦ ꯍꯥꯟꯅ ꯀ꯭ꯂꯤꯌꯥꯔ ꯇꯧꯔꯒꯀꯣ ꯁꯨꯝꯞ
ꯍꯣꯏ ꯌꯥꯏ ꯑꯗꯨꯕꯨꯗꯤ ꯃꯇꯝ ꯂꯩꯔ
ꯀꯣꯛ ꯉꯕ ꯍꯧꯖꯤꯛ ꯃꯦꯟꯁꯀꯤ ꯀꯣꯏꯁꯟꯗꯨꯁꯨ ꯑꯃꯨꯛ ꯈꯣꯂꯦ ꯄꯤꯅꯦꯁꯤꯡ ꯣꯂꯦ ꯑꯗꯨ ꯅ ꯇꯔ ꯊꯥꯗꯕꯁꯨ ꯅꯠꯇꯦ ꯕꯤꯂꯤꯌꯝ ꯁꯥꯟꯅ ꯊꯥꯗꯕ ꯅꯠꯇꯦ
ꯃꯥꯅꯦ ꯃꯥꯅꯦ ꯃꯥꯅꯦ ꯑꯗꯨ ꯃꯤ ꯌꯥꯝ ꯍꯩꯕ ꯃꯤꯗꯣ ꯅꯨꯡꯉꯥꯏꯔꯝꯒꯅꯤ ꯃꯦꯠ ꯏꯀ
ꯑꯣ
ꯀꯆꯀ ꯍꯥꯏꯔ ꯃꯤꯖꯕꯤ
ꯉꯔꯥꯡꯗꯤ ꯄꯨꯡ ꯀꯌꯥꯗ ꯇꯨꯝꯒꯦ
ꯑꯩ ꯉꯔꯥꯡ ꯑꯗꯨꯝ ꯍꯥꯐ ꯐꯥꯎꯗꯤ ꯌꯦꯡꯉꯝꯃꯦꯕꯀꯣ
ꯑ ꯏꯁꯄꯔꯤ ꯇꯋꯇ ꯁꯅꯥ ꯑꯗꯨꯉ ꯇꯤꯗꯅꯔꯥꯡ ꯌꯦꯡꯕꯗꯣ
ꯉꯔꯥꯡ ꯑꯗꯨꯅꯤ ꯑꯗꯨꯗꯒꯤ ꯑꯗꯨꯝ ꯍꯥꯐꯇꯒꯤ
ꯎꯝ ꯎꯝ
ꯍꯌꯦꯡ ꯑꯣꯏꯅ ꯇꯧꯁꯦꯅ ꯑꯗꯨꯝ ꯇꯨꯝꯒ꯭ꯔꯕ ꯑꯩꯖꯨ
ꯉꯁꯤꯗꯤ ꯌꯦꯡꯉꯣꯏꯗ꯭ꯔꯣ?
ꯉꯁꯤꯗꯤ ꯀꯅꯥ- ꯀꯅꯥꯒꯤ ꯂꯩꯒꯦ ꯀꯅꯥ- ꯀꯅꯥ ꯍꯣꯏꯒꯤ ꯂꯩꯒꯦ?
ꯑꯩꯁꯨ ꯈꯪꯗꯔ꯭ꯦ ꯅꯦ ꯉꯁꯤꯗꯤ ꯅꯨꯡꯉꯥꯏꯕꯒꯨꯝꯕ ꯈꯛ ꯌꯦꯡꯕꯅꯦꯕ ꯑꯩꯈꯣꯏꯁꯨ
ꯑꯣ ꯉꯥꯁꯤꯗꯤ ꯅꯨꯡꯉꯥꯏꯕ ꯂꯩ ꯇꯕ ꯃꯥꯂꯦꯗ
ꯎꯝ ꯉꯁꯤꯗꯤ ꯀꯌꯥ ꯂꯩꯇꯕ ꯃꯥꯂꯦ ꯑꯗꯨꯅ
ꯎꯝ ꯇ꯭ꯋꯦꯟꯇꯤ ꯇꯨꯗ ꯑꯃꯨꯛ ꯌꯦꯡ ꯇꯥꯔꯦ ꯫ ꯗꯦꯠ ꯇꯨꯏꯟꯇꯤ ꯇꯨꯗꯥ ꯂꯩ ꯄꯣꯔꯇꯨꯒꯜ ꯒꯤ꯫
ꯇꯨꯋꯦꯟꯇꯤ ꯇꯨ ꯉꯥꯏꯕ ꯇꯥꯃꯤꯅꯦ ꯫ ꯁꯤꯂꯣꯡꯗꯗꯤ ꯀꯩꯅꯣ ꯇꯧꯕꯔ꯭ꯤ ꯅꯣꯏ ꯑ ꯑꯗꯨꯝ ꯗꯥꯏꯔꯦꯛ ꯏꯝꯐꯥꯜꯗꯒꯤ ꯐ꯭ꯂꯥꯏꯠ ꯑꯣꯏꯔꯦ ꯅꯠꯇ꯭ꯔꯒ ꯒꯨꯍꯥꯇꯤꯗꯒꯤ ꯆꯠꯄ꯭ꯔꯣ?
ꯑꯁ ꯗꯥꯏꯔꯦꯛ ꯏꯝꯐꯥꯜꯗꯒꯤꯁꯨ ꯐꯪꯉꯦꯕꯀꯣ
ꯎꯝ꯫
ꯐꯪꯕ ꯍꯥꯏꯁꯤ ꯃꯇꯝ ꯂꯩꯕ ꯃꯥꯏꯁꯤ
ꯑꯣ ꯋꯤꯛ ꯀ ꯍꯞꯇꯥ ꯑꯃꯗ ꯐꯤ ꯂꯩꯇꯕꯀꯣ
ꯍꯣꯏ ꯅꯨꯡꯇꯤ ꯂꯩꯇꯕ ꯍꯥꯏ ꯇꯥꯔꯦ꯫ ꯑꯗꯣ ꯑꯩꯗꯤ ꯉꯍꯥꯟ ꯀꯥꯕ ꯀꯥꯟꯗꯗꯤ ꯗꯥꯏꯔꯦꯛ ꯁꯤꯂꯣꯡ ꯇꯨ ꯒꯨꯍꯥꯇꯤ ꯑꯥ ꯏꯝꯐꯥꯜ ꯀꯣ
ꯎꯝ
ꯑꯗꯨ ꯀꯩꯅꯣꯗꯤ ꯐ꯭ꯂꯥꯏꯠꯇꯤ ꯑꯆꯧꯕ ꯑꯣꯏꯔꯝꯃꯣꯏꯌꯦ ꯁꯤꯂꯣꯡꯒꯤꯗꯤ ꯃꯆꯥ ꯃꯆꯥ ꯎꯝ
ꯍꯣꯏ ꯀꯣꯏꯕꯁꯨ ꯃꯔꯛ-ꯃꯔꯛꯇ ꯆꯠꯍꯧꯕ ꯌꯥꯔꯦꯗꯅ ꯑꯗꯨꯗ ꯂꯩꯔꯤꯉꯩꯗ
ꯍꯣꯏ ꯀꯣꯏꯅꯤꯡꯉꯥꯏ ꯃꯐꯝꯕꯨꯗꯤ ꯌꯥꯝ ꯂꯩꯗ ꯑꯗꯣ ꯑꯅꯝꯕ ꯋꯥꯇꯔꯐꯣꯜꯒꯤ ꯇꯥꯏꯞ ꯉꯥꯛꯇꯅꯤ ꯁꯤꯗ ꯂꯩꯔꯤ
ꯎꯝ
ꯎꯝ
ꯑꯗꯨꯒ ꯔꯦꯟꯅꯤ ꯁꯤꯖꯟꯗꯗꯤ ꯑꯃꯨꯛ ꯅꯨꯡꯉꯥꯏꯔꯝꯃꯣꯏꯌꯦ
ꯍꯣꯏ ꯔꯦꯟꯅꯤ ꯁꯤꯖꯟꯗꯤ ꯅꯨꯡꯉꯥꯏꯇꯦꯗꯥ ꯅꯣꯡ ꯆꯨꯕꯗꯀꯣ ꯅꯨꯡꯉꯥꯏꯔꯤꯁꯦ ꯋꯤꯟꯇꯔ ꯁꯤꯖꯟ ꯂꯥꯛꯄꯗꯣ ꯅꯤꯡꯊꯝ ꯊꯥ ꯂꯥꯛ ꯄꯣꯝ ꯃꯇꯝꯗꯨꯗ
ꯃ ꯆꯠꯄꯁꯨ ꯅꯨꯡꯉꯥꯏꯌꯦ ꯑ ꯏꯁꯤꯡꯒꯨꯝꯕꯁꯨ ꯌꯥꯝꯅ ꯅꯥꯟꯕꯗꯣ ꯑꯗꯨ ꯍꯣꯏ ꯑꯗꯨ ꯑꯣꯏꯕ ꯃꯥꯜꯂꯦ ꯎꯝ ꯃꯅꯤꯄꯨꯔꯗꯗꯤ ꯀꯣꯏꯕꯁꯨ ꯃꯐꯝꯗꯣ ꯀꯌꯥ ꯂꯩꯇꯦ
ꯎꯝ ꯎꯝ
ꯑꯗꯨꯅ ꯁꯤꯂꯣꯡꯒꯨꯝꯗ ꯀꯣꯏꯕ ꯇꯥꯕꯅꯤꯅꯦ
ꯍꯪꯅꯦ ꯅꯪ ꯗꯦꯜꯍꯤꯗ ꯆꯍꯤ ꯀꯌꯥ ꯂꯩꯔꯝꯒꯦ
ꯆꯍꯤ ꯑꯍꯨꯝ
ꯆꯍꯤ ꯑꯍꯨꯝ ꯅꯪ ꯑꯗꯨꯗ ꯃꯥꯁꯇꯔ ꯇꯧꯕ꯭ꯔꯥ ꯒ꯭ꯔꯦꯖꯨꯋꯦꯠ ꯇꯧꯕ ꯒ꯭ꯔꯦꯖꯨꯋꯦꯁꯟꯕꯨ
ꯊꯥꯒꯦ ꯇꯧꯕ ꯑꯗꯨꯒ ꯒ꯭ꯔꯦꯖꯨꯋꯦꯁꯟ ꯎꯝ ꯎꯝ
ꯒꯥꯏ ꯇꯃꯨꯀꯦ
ꯀꯩꯕ
ꯑꯦꯂꯚꯦꯟ ꯇꯨꯌꯦꯜꯐꯇꯤ ꯀꯥꯏꯗ ꯇꯝꯃꯛꯀꯦꯕ
ꯏꯝꯐꯥꯜꯗ ꯇꯧꯋꯦ ꯍꯥꯔꯕꯔꯠꯇ
ꯍꯥꯔꯕꯠꯇ
ꯑꯑ ꯀꯥꯏ ꯇꯧꯔꯀꯦ ꯅꯪꯒꯤꯅ
ꯑꯣ ꯑꯩꯗꯤ ꯍꯧꯖꯤꯛ ꯀꯩꯅꯣ ꯑ ꯃꯤꯂꯤꯅꯤꯌꯝꯗ
ꯑꯣ
ꯎꯝ
ꯑꯥꯏ ꯑꯦꯟ ꯅꯦ ꯀ꯭ꯋꯥꯛꯀꯩꯊꯦꯜꯗꯀꯣ
ꯍꯣꯏ ꯀꯣꯦ ꯀꯦꯒꯤ ꯑꯗꯨꯝ
ꯎꯝ ꯑꯗꯨ ꯌꯨꯝꯗꯩ ꯑꯗꯨꯝ ꯆꯠꯂꯦ ꯁ꯭ꯀꯨꯜ
ꯌꯨꯝꯗꯤ ꯑꯗꯨꯝ ꯆꯠꯂꯦꯗ
ꯍꯣꯏ ꯅꯛꯄꯅꯤꯅ
ꯎꯝ
ꯑꯗꯨꯝ ꯂꯤ ꯂꯤꯇꯥꯟꯗ ꯂꯩꯔꯕꯥꯎꯗ ꯌꯨꯝꯗꯩ ꯆꯠꯄ ꯌꯥꯄꯣꯠꯅꯤꯗ ꯑꯗꯨꯝ ꯀꯩꯅꯣ ꯇꯧꯔꯒꯗꯤꯀꯣ ꯃꯅꯤꯄꯨꯔꯗꯤ ꯂꯝꯕꯤꯒꯨꯝꯕ ꯌꯥꯝ ꯐꯠ ꯐꯕ ꯑꯣꯏꯗꯕꯒꯤ ꯅꯨꯡꯉꯥꯏꯇꯕ ꯋꯥꯅꯤ ꯅꯠꯇ꯭ꯔꯗꯤ ꯌꯥꯝ ꯅꯛꯑꯦꯗ ꯂꯝꯕꯤꯒꯨꯝꯕ ꯐꯔꯗꯤ
ꯎꯝ ꯎꯝ ꯎꯝ ꯎꯝ ꯎꯝ ꯎꯝ
ꯑꯗꯨꯁꯨ ꯑꯣꯐꯤꯁꯀꯨꯝꯕ ꯆꯠꯂꯦꯅꯀꯣ
ꯍꯣꯏ
ꯑꯗꯨꯝ ꯀꯩꯅꯣ ꯇꯧꯔꯒ ꯑꯗꯨꯝ ꯎꯝ
ꯄꯥꯔꯩꯍꯟꯗꯤ ꯄꯨꯡ ꯄꯨꯡ ꯄꯨꯡ ꯀꯌꯥꯗ ꯐ꯭ꯔꯤ ꯑꯣꯏꯒꯗ꯭ꯔꯣ ꯅꯨꯡꯗꯥꯡ ꯋꯥꯏꯔꯝꯗ
ꯗꯥꯎ ꯑꯣꯏꯔꯝꯃ ꯑꯗꯨꯝ ꯑꯣꯏꯅꯤꯌꯦ
ꯐꯥꯎꯅꯔꯁꯦ ꯫
ꯌꯥꯏ- ꯌꯥꯏ꯫
ꯍꯣꯏ - ꯍꯣꯏ꯫ ꯏꯔꯨꯈꯤꯒꯦ ꯏꯁꯤꯡ ꯌꯥꯝ ꯍꯣꯏ ꯫ ꯐꯔꯦ - ꯐꯔꯦ ꯀꯣ ꯐꯔꯦ ꯎꯝ꯫